ꯑꯣ꯫
ꯍꯜꯂꯣ ꯍꯜꯂꯣ ꯏꯅꯦ ꯇꯥꯔꯦ
ꯇꯧꯑꯣ ꯇꯥꯕ꯭ꯔꯣ
ꯇꯥꯔꯦ ꯇꯥꯗꯕꯁꯨ ꯀꯩ
ꯅꯪꯕꯨ ꯀꯩ ꯀꯩꯅꯣ ꯆꯥꯛ ꯏꯁꯤꯡ ꯌꯥꯝ ꯆꯥꯔꯕꯣ ꯀꯩꯗꯧꯔꯤꯅꯣ
ꯁꯁꯤꯡ ꯁꯥꯥꯔꯦ ꯍꯧ ꯏꯁꯁꯤꯡ ꯎꯅꯔꯒ ꯃ ꯄꯥꯗꯁꯨꯁꯤꯉꯦ ꯍꯥꯏꯇꯥꯦ ꯑꯣ ꯀꯥ ꯃꯅꯨꯡꯗ ꯂꯩꯒꯒꯦ ꯁꯨꯝ ꯁꯥꯒꯠꯂꯦꯗ ꯂꯥꯡ
ꯍꯣꯏ ꯀꯩꯅꯣ ꯇꯈ꯭ꯔꯣ ꯅꯪꯕꯨ ꯑꯣ ꯑꯩꯁꯨꯅꯦ ꯀꯩꯅꯣ ꯇꯧꯔꯦ ꯑꯩꯁꯨ ꯆꯥꯛ ꯆꯥ ꯇꯣꯛꯑꯒꯅꯦ ꯇꯤꯕꯤ ꯉꯥꯏꯍꯥꯛ ꯌꯦꯡꯉꯝꯃꯤꯅꯦ ꯁꯨꯝ ꯑꯉꯥꯡꯃ ꯩꯒ ꯇꯤꯚꯤ ꯌꯦꯡꯉꯒ ꯂꯩ ꯑꯗꯨꯗ ꯑꯩꯅ ꯅꯪꯁꯦ ꯅꯍꯥꯟ ꯅꯁꯥ ꯅꯨꯡꯉꯥꯏꯇꯦ ꯍꯥꯏꯕꯗꯨꯗ ꯍꯥꯏꯈꯤꯕꯗꯨꯗ ꯅꯪ ꯅꯁꯥꯗꯨ ꯈꯔ ꯐꯒꯠꯂꯕ ꯑꯗꯨ꯭ꯔꯥ ꯀꯃꯥꯏꯅ ꯇꯧꯔꯤꯅꯣ ꯈꯣꯠꯂꯤꯅꯣ ꯅꯪꯗꯨ ꯂꯩꯀꯥꯏꯗ ꯊꯣꯛꯂꯛꯑꯒ ꯎꯈꯤꯗꯕꯁꯨ ꯀꯨꯏꯔꯦ ꯈꯣꯠꯂꯦ ꯂꯩꯀꯥꯏꯒꯤ ꯊꯕꯛ ꯇꯧꯕ ꯈꯣꯠꯄꯗ ꯁꯨ ꯅꯪꯗꯨ ꯌꯥꯎꯕ ꯎꯗꯦꯅ ꯅꯪꯗꯨ ꯐꯣꯟ ꯇꯧꯒꯦꯅ ꯑꯩꯅ ꯀꯩꯅꯣ ꯉꯁꯤꯁꯤ ꯅꯤꯡꯁꯤꯡꯉꯛꯇꯅ ꯇꯧꯔꯛꯏꯅꯦ ꯅꯪꯕꯨ ꯅꯥꯏ ꯈꯣꯠꯂꯤ ꯍꯥꯏꯕꯗꯨꯕꯨ ꯈꯔ ꯐꯔꯕꯣ ꯀꯃꯥꯏꯅ ꯇ ꯇꯧꯒꯦ
ꯃ ꯄꯩ ꯎꯁꯥ ꯍꯥꯟꯅ ꯈꯤꯇꯪ ꯈꯔ ꯅꯥꯔꯝꯕꯗꯣ ꯍꯧꯖꯤꯛꯄꯨꯗꯤ ꯀꯩꯝ ꯇꯧꯗ꯭ꯔꯦ ꯏꯅꯦ ꯑꯗꯣ ꯅꯍꯥꯟꯐꯥꯎꯛꯇꯤ ꯌꯥꯝ ꯀꯟꯅ ꯅꯥꯔꯝꯃꯦ ꯍꯥꯏꯇꯥꯔꯦ ꯍꯥꯏꯗꯤ ꯅꯣꯡꯁꯤ ꯅꯨꯡꯁꯥꯁꯨ ꯑꯣ ꯃꯅꯤꯅ ꯑꯩꯩꯅ ꯉꯁꯥ ꯍꯥꯏꯅꯛꯄꯣꯁꯤꯗ ꯑꯗꯨ ꯂꯥꯏꯍꯧ ꯌꯥꯝ ꯀꯟꯅ ꯇꯧꯔꯝꯕꯅꯦ ꯍꯧꯖꯤꯛꯇꯤ ꯍꯤꯗꯥꯛ ꯅꯨꯡ ꯆꯥꯗꯅ ꯐꯖꯅ ꯐꯒꯠꯂꯦ ꯍꯧꯖꯤꯛꯄꯣꯗꯤ ꯀꯦꯟ ꯇꯧꯗ꯭ꯔꯦ
ꯑꯣ ꯐꯔꯦ ꯐꯔꯦ ꯅꯪ ꯅꯁꯥꯗꯣ ꯀꯩꯁꯨ ꯇꯧꯗ꯭ꯔꯗꯤꯦ ꯑꯗꯨ ꯆꯥꯕ ꯊꯛꯄꯗꯨ ꯈꯔ ꯆꯦꯛꯁꯤꯜꯂꯨꯅꯦ ꯅꯣꯏꯕꯨ ꯕꯨ ꯅꯣꯏꯕꯨ ꯅꯍꯥꯟ ꯍꯦꯟꯅ ꯆꯥꯕ ꯊꯛꯄ ꯑꯗꯒꯤ ꯁꯥ ꯌꯦꯟ ꯆꯥꯕꯁꯤ ꯅꯣꯏ ꯌꯥꯝ ꯇꯣꯏꯅ ꯇꯣꯏꯅ ꯆꯥꯏꯅꯦ ꯅꯣꯏꯅ ꯃꯁꯦꯟ ꯄꯨꯟꯁꯤꯟꯅꯔꯒ ꯑꯩꯈꯣꯏꯒꯤ ꯏꯕꯨꯡꯉꯣꯁꯨ ꯃꯉꯥꯏꯁꯤꯗ ꯂꯩꯔꯤꯁꯦ ꯃꯉꯣꯟꯗꯁꯨ ꯑꯩꯅ ꯉꯥꯡꯉꯤꯅꯦ ꯅꯪꯁꯨ ꯆꯥꯕ ꯇꯛꯄꯗ ꯈꯔ ꯆꯦꯛꯁꯤꯜꯂꯨ ꯅꯣꯏꯅ ꯍꯥꯟꯅꯤ ꯍꯥꯏꯔ ꯄꯪꯆꯥꯥ ꯆꯥꯁꯤꯜꯂꯒ ꯇꯧꯋꯤ ꯑꯗꯒꯤ ꯃꯅꯨꯡꯗꯅ ꯀꯔꯤ ꯏꯟꯗ꯭ꯔꯤꯗꯨꯗ ꯀꯔꯤ ꯑꯣꯏꯔꯤꯅꯣꯗꯤ ꯈꯪꯗꯕꯅꯤꯅ ꯑꯗꯨꯅ ꯆꯥꯕ ꯊꯛꯄꯗꯨ ꯆꯦꯛꯁꯤꯜꯂꯣꯅ ꯑꯩꯅ ꯍꯥꯏꯔꯤꯕꯅꯤ ꯆꯥꯛ ꯆꯥꯛꯆꯥ ꯍꯩꯖꯥꯟꯅꯕ ꯅꯣꯏꯒꯤ ꯂꯥꯡꯕ ꯈꯣꯠꯄꯗꯨ ꯈꯔ ꯇꯣꯏ ꯈꯔ ꯇꯧꯕꯅꯦ ꯅꯣꯏꯕꯨ ꯇꯧꯔꯤꯁꯦ ꯑꯗꯨ ꯏꯅꯦꯅꯅꯦ ꯐꯣꯟ ꯇꯧꯔꯛꯏꯁꯦ ꯁꯨꯝꯗꯧꯕꯅꯦ ꯑꯩꯈꯣꯏꯒꯤ ꯂꯩꯀꯥꯏꯒꯤꯅꯦ ꯅꯣꯏꯗ ꯄꯩꯁꯥ ꯈꯔ ꯂꯩꯈꯤꯕꯗꯣ ꯑꯗꯨꯒꯤꯗꯣ ꯀꯩꯅꯣ ꯇꯧꯁꯤ ꯂꯩꯀꯥꯏꯒꯤ ꯑꯩꯈꯣꯏꯒꯤ ꯐꯪꯁꯟ ꯑꯃ ꯁꯤꯟꯁꯦꯅ ꯑꯗꯨꯃꯥꯏꯅ ꯍꯥꯏꯅꯈꯤꯕꯗꯣ ꯅꯍꯥꯟ ꯑꯗꯨ ꯅꯣꯏ ꯀꯔꯝ ꯀꯥꯟꯗ ꯁꯤꯟꯒꯦꯅ ꯈꯜꯂꯤꯅꯣ ꯈꯣꯠꯂꯤꯅꯣ ꯅꯪꯁꯨ ꯅꯁꯥ ꯅꯨꯡꯉꯥꯏꯇꯦ ꯍꯥꯏꯕꯗꯨꯗ ꯑꯩꯅ ꯅꯁꯥꯗꯣ ꯈꯔ ꯐꯒꯠꯂꯤꯁꯅꯨ ꯍꯥꯏꯔꯒ ꯑꯗꯨꯃꯥꯏꯅ ꯀꯩꯅꯣ ꯇꯧꯗꯕꯅꯤ ꯑꯩꯅ ꯍꯧꯗꯣꯛꯂꯛꯇꯕꯅꯦꯕ ꯑꯗꯣ ꯍꯧꯖꯤꯛ ꯅꯪꯗꯨ ꯅꯁꯥꯗꯣ ꯈꯔ ꯅꯨꯡꯉꯥꯏꯔꯦꯁꯨ ꯍꯥꯏꯕꯅꯤꯅꯦ ꯑꯗꯒꯤ ꯄꯩꯁꯥꯒꯤ ꯊꯕꯛꯅꯤꯅ ꯄꯩꯁꯥꯗꯨꯣ ꯃꯌꯥꯝꯒꯤ ꯄꯩꯁꯥꯅꯤꯅ ꯁꯨꯝ ꯀꯨꯏꯁꯤꯟꯈ꯭ꯔꯗꯤ ꯅꯨꯡꯉꯥꯏꯔꯣꯏ ꯍꯥꯏꯕꯒꯤ ꯐꯪꯁꯟꯁꯤꯡꯁꯦꯅ ꯍꯥꯏꯕꯗꯣ ꯐꯪꯁꯟ ꯑꯃ ꯑꯗꯨꯃꯥꯏꯅ ꯁꯤꯟꯕꯗꯣ ꯀꯔꯝ ꯀꯥꯟꯗ ꯁꯤꯟꯁꯦꯅ ꯅꯣꯏ ꯃꯈꯩ ꯈꯟꯅꯔꯤꯕꯅꯣ ꯅꯣꯏ ꯅꯍꯥ ꯃꯈꯩꯗꯣ
ꯍ ꯑꯥꯎ ꯑ ꯆ ꯍꯥꯏꯗꯤ ꯃꯤꯩꯅ ꯉꯥꯡꯕꯗꯁꯨ ꯐꯖꯅꯗꯤ ꯇꯥꯕ ꯉꯝꯗ꯭ꯔꯦ ꯑꯗꯣ ꯑꯗꯨꯝ ꯈꯔꯕꯨꯗꯤ ꯇꯥꯔꯦ ꯌꯥꯝ ꯄꯤꯛꯅ ꯇꯥꯕ ꯍꯥꯏꯇꯥꯔꯦ ꯑꯗꯨꯝ ꯅ ꯋꯥꯔꯤ ꯁꯥꯟꯅꯕꯗ ꯈꯤꯇꯪ ꯏꯪꯅꯦꯟꯅ ꯉꯥꯡꯕꯗꯨꯗ ꯈꯤꯇꯪ ꯇꯥꯐꯝ ꯈꯪꯗ꯭ꯔꯦ ꯒꯥꯔꯤ ꯃꯈꯣꯟꯒ ꯀꯩꯒ ꯍꯥꯏꯗꯤ ꯂꯝꯕꯤ ꯉꯥꯛꯇ ꯂꯩꯕꯅꯤꯅ ꯒꯥꯔꯤ ꯑꯆꯧ ꯑꯆꯧꯕ ꯊꯧꯔꯛꯄꯅꯤ ꯑꯗꯒꯤ ꯒꯥꯔꯤ ꯑꯆꯧ ꯑꯆꯧꯕ ꯊꯧꯔꯛꯄꯁꯤꯗ ꯅꯠꯇꯅꯥ ꯅ‌ꯦꯠꯋꯥꯛꯁꯨ ꯅꯨꯡꯉꯥꯏꯇꯕ ꯑꯗꯨꯅ ꯈꫭꯟꯁ‌ꯦ ꯌꯥꯝ ꯄꯤꯛꯅ ꯇꯥꯔꯦ ꯑꯗꯣ ꯏꯅꯦ ꯍꯣꯏꯗꯤ ꯏꯅꯦ ꯍꯣꯏ ꯀꯀꯥ ꯍꯣꯏꯗꯤ ꯑꯅꯥ ꯑꯌꯦꯛ ꯌꯥꯎꯗꯕ ꯅꯠ ꯇꯔꫭ ꯍꯧꯖꯤꯛꯀꯥꯟꯁꯦ
ꯑꯣ ꯑꯅꯥ ꯑꯌꯦꯛꯄꯨꯗꯤ ꯌꯥꯎꯗꯦ ꯀꯩꯝꯇ ꯇꯧꯗꯦ ꯑꯗꯨ ꯑꯩꯅ ꯍꯥꯏꯔꯛꯏꯗꯣ ꯅꯍꯥꯟꯒꯤꯅꯦ ꯂꯩꯀꯥꯏꯒꯤ ꯂꯩꯀꯥꯏꯒꯤ ꯄꯩꯁꯥ ꯂꯩꯈꯤꯕꯗꯣ ꯅꯣꯏꯗ ꯂꯩꯀꯥꯏꯒꯤ ꯄꯩꯁꯥ ꯂꯩꯒꯤꯈꯤꯕ ꯗꯣ ꯑꯗꯨꯒꯤꯗꯣ ꯐꯪꯁꯟ ꯑꯃ ꯁꯤꯟꯁꯦꯅ ꯍꯥꯏꯕꯗꯨ ꯀꯔꯝ ꯀꯥꯟꯗ ꯁꯤꯟꯁꯦꯅ ꯅꯣꯏ ꯅꯍꯥ ꯃꯈꯩ ꯈꯟꯅꯔꯤꯕꯅꯣꯕ ꯑꯗꯨ ꯑꯗꯨ ꯍꯪꯒꯦꯅ ꯇꯧꯔꯛꯄꯅꯦꯕ
ꯍꯣꯏ ꯑꯗꯨ ꯄꯩꯁꯥꯒꯤ ꯃꯇꯥꯡꯗꯣ ꯏꯅꯦ ꯑꯩꯗꯤ ꯐꯖꯅ ꯈꯪꯗ꯭ꯔꯦ ꯍꯥꯏ ꯑꯗꫭ ꯑꯩꯕꯨꯗꯤ ꯐꯖꯅ ꯈꯪꯗꯦ ꯑꯩꯈꫭꯏ ꯕꯕꯥ ꯍꫭꯏꯗ ꯍꯪꯉꯒ ꯐꯖꯅ ꯍꯥ ꯍꯥꯏꯔꯛ ꯑꯒꯦ ꯏꯅꯦ ꯑꯩ ꯑꯗꯨꯒꯤ ꯃꯇꯥꯡꯗ ꯀꯥꯎꯔꯦ ꯍꯥꯏꯇꯥꯔꯦ ꯑꯩꯈꯣꯏ ꯃꯥꯒ ꯍꯣꯔꯦꯟ ꯐꯖꯅ ꯋꯥꯔꯤ ꯁꯥꯟꯅꯔꯒ ꯍꯪꯅꯔꯒ ꯑꯗꯨꯝ ꯍꯥꯏꯔꯛꯑꯒꯦ ꯑꯩ